ꯀꯩꯖꯥꯡ ꯆꯥꯔꯒꯦ
ꯏꯔꯣꯝꯕ ꯅꯪꯗꯤ ꯀꯔꯤ ꯍꯤꯟꯖꯥꯡ ꯆꯥꯔꯦ
ꯑꯩꯈꯣꯏꯗꯤ ꯑꯩꯈꯣꯏꯁꯨ ꯏꯔꯣꯝꯕ ꯆꯥꯏꯗ
ꯑꯦ ꯍꯪ ꯀꯩꯗꯧꯖꯤꯅꯣ
ꯑꯩꯒꯤ ꯐꯝꯃꯤ ꯅꯪ ꯍꯣꯔꯦꯟꯕꯨꯗꯕꯨ ꯌꯦꯡꯉꯣꯏꯗ꯭ꯔꯣ
ꯌꯦ ꯌꯦꯉꯗ ꯍꯪ ꯌꯦ ꯌꯦꯡꯗ꯭ꯔꯣ
ꯅꯗꯨꯅꯦ ꯄꯨꯡ ꯀꯌꯥꯗꯅꯣ ꯕꯣꯜ ꯂꯩꯕꯗꯨꯕꯣ
ꯕꯥꯔꯣ ꯃꯈꯥꯏ ꯅꯤꯄꯥꯥꯟ ꯃꯈꯥꯏꯕꯨꯗꯤ ꯍꯦꯜꯂꯦ
ꯍꯧꯖꯤꯛꯕꯨ ꯄꯨꯡ ꯀꯌꯥ ꯇꯥꯔꯒꯦ
ꯏꯄꯥꯅꯤꯅꯤ ꯐꯥ ꯇꯔꯦ ꯆꯂꯦ ꯈꯔꯕꯗꯤ ꯋꯥꯔꯦ
ꯎ
ꯎꯝ
ꯄꯨꯡ ꯃꯔꯤ ꯋꯥꯠꯂꯤꯗ
ꯎꯝꯝ ꯅꯣꯏ ꯑꯗꯨꯋꯥꯏꯗ ꯀꯔꯤ ꯀꯔꯤ ꯄꯥꯝꯃꯤ ꯍ ꯃꯒꯦ
ꯍꯣꯏ ꯁ꯭ꯋꯥꯏꯗꯗꯤ ꯑꯁ ꯈꯩꯕꯣꯡ ꯄꯥꯝꯕꯤ ꯌꯥꯎꯏ ꯀꯧꯕꯤꯔ ꯑꯃꯁꯨ ꯋꯥꯡꯅ ꯍꯧꯏ ꯂꯐꯨ ꯄꯥꯝꯕꯤꯁꯨ ꯍꯧꯔꯤ ꯍꯩꯅꯧ ꯄꯥꯝꯕꯤꯁꯨ ꯍꯧꯔꯤ ꯄꯨꯡꯗꯣꯟ ꯄꯥꯝꯕꯤꯁꯨ ꯍꯧꯏ ꯃꯥꯜꯍꯩ ꯄꯥꯝꯕꯤꯁꯨ ꯍꯧꯏ ꯆꯣꯔꯣꯐꯣꯟ ꯄꯥꯝꯕꯤꯁꯨ ꯈꯥꯃꯦꯟꯁꯨ ꯍꯧꯔꯦ ꯀꯣꯕꯤꯁꯨ ꯍꯧꯔꯦ ꯁꯧꯒꯔꯤꯁꯨ ꯍꯧꯔꯦ ꯈꯃꯦꯟꯁꯤꯖꯣ ꯃ ꯂꯨꯊꯈ꯭ꯔꯦ ꯑꯋꯥ ꯊꯕꯤꯁꯨ ꯍꯧꯋꯤ ꯀꯩꯅꯣꯁꯨ ꯍꯧꯕꯅꯤꯅꯦ ꯌꯨꯖꯥꯛꯁꯨ ꯍꯧꯋꯤ ꯊꯩꯕꯣꯡ ꯌꯔꯤ ꯁꯤꯁꯤ ꯍꯧꯔꯦ ꯑꯗꯨꯒ ꯄꯨꯡꯗꯣꯟꯣꯖꯦ ꯄꯨꯡꯗꯣꯟꯗꯤꯗꯨꯝ ꯍꯥꯎꯌꯦꯍꯕ꯭ꯔꯣ ꯄꯨꯡꯗꯣꯟꯁꯦ ꯍꯧꯋꯦ ꯍꯥꯏꯖꯔꯁꯨ ꯃꯨꯟꯗꯤ ꯃꯨꯜꯂꯦꯀꯣ ꯄꯨꯡꯗꯣꯟꯁꯦ ꯆꯥꯕꯗꯤ ꯌꯥꯝ ꯍꯥꯎꯔꯦ
ꯍꯟꯗꯛꯇꯤ ꯄꯨꯡꯗꯣꯟ ꯆꯥꯎꯅ ꯆꯥꯎꯅ ꯄꯥꯟꯕ꯭ꯔ ꯃꯌꯥꯝ ꯖꯥꯝ ꯍꯧꯌꯦ
ꯎꯝ
ꯑꯃꯣꯒꯤꯗꯁꯨ ꯑꯗꯨꯗꯒꯤ ꯃꯥꯜꯍꯩ ꯍꯧꯔꯦ ꯍꯩꯅꯧ ꯍꯧꯔꯦ__ ꯎ ꯍꯥꯏꯀꯨ ꯍꯧꯔꯦ ꯃꯤ ꯑꯣꯅꯤꯒꯤ ꯍꯧꯒ ꯑ ꯀꯔꯤ ꯀꯔꯤ ꯑꯥ
ꯃꯨꯛ ꯊ꯭ꯔꯨꯕꯤ ꯍꯧꯎꯔꯦ ꯃꯔꯣꯛ ꯃꯌꯥꯝ ꯍꯧꯔꯦꯗ ꯌꯥꯝ ꯌꯥꯝ ꯍꯧꯋꯦ ꯍꯥꯏꯕ꯭ꯔꯣ ꯄꯩꯒꯩ ꯍꯧꯋꯦ
ꯑꯈꯣꯏ ꯁꯥꯏꯁꯨ ꯐꯅꯌꯥꯝ ꯍꯧꯌꯤꯗ
ꯎꯝ
ꯕꯣꯟ ꯌꯦꯡꯕꯗꯣ ꯀꯩ ꯀꯩꯅꯣ ꯂꯝꯒ ꯇꯥꯕꯗꯣ ꯀꯩ ꯀꯩ ꯂꯝꯅꯣ
ꯑꯥꯔꯖꯦꯟꯇꯤꯅꯥꯒ ꯏꯪꯂꯦꯟꯒ ꯅꯪꯗꯤ ꯀꯔꯝꯕꯅ ꯀꯥꯅꯤ
ꯏꯪꯂꯦꯟꯗꯅ ꯀꯥꯒꯗꯕ ꯃꯥꯜꯂꯦ
ꯎꯝ ꯏꯪꯂꯦꯟꯗꯅ ꯀꯥꯔꯗꯤ ꯅꯨꯡꯉꯥꯢꯅꯤ ꯃꯦꯁꯤꯗꯣ ꯑꯝꯇꯪ ꯀꯞꯄ ꯗꯤꯕ ꯃꯥꯖꯨ
ꯃꯦꯁꯤꯅ ꯃꯦꯁꯤꯅ ꯃꯤ ꯌꯦꯡꯕꯝꯗꯨꯗ ꯀꯞꯄꯗꯣ ꯑꯁ ꯑꯩꯗꯤ ꯅꯨꯡꯉꯥꯏꯌꯦ
ꯅꯣꯏ ꯑꯗꯥꯏꯗꯣ ꯀꯥꯡꯒ ꯆꯤꯛꯇ꯭ꯔꯣ
ꯆꯤꯛꯏ ꯀꯥꯡ ꯆꯤꯛꯑꯦ ꯃꯤꯖꯤꯡꯖꯦ ꯆꯤꯛ ꯀꯥꯡꯒꯤꯅ ꯃꯤꯗ ꯆꯤꯛꯄꯒꯤ ꯗꯦꯡꯒꯤꯒ ꯅꯥꯅꯔꯤꯀꯣ ꯁ꯭ꯋꯥꯏꯗ
ꯑ ꯀꯥꯡ ꯆꯤꯛꯄꯩ ꯌꯥꯝꯅ ꯈꯜꯂꯤ
ꯀꯥꯡ ꯆꯤꯛꯑꯗꯤ ꯒꯨꯗ ꯅꯥꯏꯠ ꯊꯥꯗꯣꯛꯎ ꯇꯥꯥꯔꯦ
ꯑ ꯍꯧꯖꯤꯛꯐꯧ ꯈꯡꯅ ꯆꯤꯛꯄ ꯍꯧ__
ꯎꯝ
ꯃꯌꯥꯝ ꯄꯥꯏꯔꯦ ꯍꯟꯗꯛꯇꯤ
ꯎꯝ ꯈꯣꯏ ꯁꯥꯗꯅ ꯄꯨꯡ ꯄꯥꯏꯗ ꯄꯥꯏꯔꯦ
ꯎꯝ ꯅꯨꯃꯤꯗꯥꯡ ꯋꯥꯏꯔꯝ ꯇꯥꯔꯛꯄ ꯏꯁꯤꯡ ꯃꯅꯥꯛꯇꯩ ꯄꯥꯏꯊꯣꯔꯛꯄ ꯀꯥꯡ ꯃꯌꯥꯝꯖꯤꯅꯕ
ꯀꯥꯡꯒꯟ ꯃꯅꯨꯡꯗꯨꯒ ꯂꯩꯕ ꯌꯥꯕ ꯖꯥꯠ ꯅꯠꯇꯦꯗ ꯀꯥꯡ ꯃꯌꯥꯝꯗꯨꯅ ꯍꯦꯛꯇ ꯑꯣꯝꯁꯤꯜꯂꯛꯄ__
ꯎꯝ ꯅꯪ ꯀꯥꯏ ꯖꯒꯥ ꯂꯩꯔꯤꯅꯣ
ꯈꯣꯏꯒꯤ ꯌꯨꯝꯗ ꯂꯩ
ꯎꯝ
ꯅꯣꯏꯗꯤ ꯀꯥꯏ ꯖꯒꯥ ꯂꯩꯅꯣ
ꯌꯨꯝꯗ ꯂꯩꯔꯤ
ꯀꯩꯗꯧꯔꯤꯌꯦ
ꯁꯨꯝ ꯐꯝꯃꯒ ꯂꯩꯔꯤꯗ
ꯑꯩꯗꯤ ꯍꯪꯆꯤꯠ ꯁꯨꯝ ꯂꯥꯡꯉꯤ
ꯎꯝ ꯑꯦꯅꯤ ꯀꯥꯡꯅꯤ ꯀꯣꯏꯕꯒ ꯆꯠꯂꯣꯏꯗ꯭ꯔꯣ
ꯆꯠꯂꯣꯏ
ꯀꯩꯗꯧ ꯂꯩꯗꯣꯏꯕ
ꯁꯥꯟꯅꯔꯒ
ꯑꯌꯨꯛꯇ ꯑꯌꯨꯛꯇꯔꯣ
ꯑꯦ
ꯅꯨꯡ ꯅꯨꯡꯗꯤꯟꯗꯗꯤ ꯁꯥꯟꯅꯔꯣꯏ ꯅꯨꯡꯗꯤꯟꯗꯗꯤ ꯁꯥꯟꯅꯔꯣꯏꯗ꯭ꯔꯣ ꯅꯨꯡꯗꯤꯟ ꯑꯥ
ꯅꯨꯡꯗꯤꯟ ꯄꯨꯡ ꯑꯅꯤ
ꯍꯣꯔꯦꯟ ꯅꯨꯡꯁꯥ ꯌꯥꯝ ꯁꯥꯔꯣꯏꯗ꯭ꯔꯣ
ꯀꯔꯤ
ꯅꯨꯡꯁꯥ ꯌꯥꯝ ꯁꯥꯔꯣꯏꯗ꯭ꯔꯣ ꯑꯅꯤꯗꯩ ꯁꯥꯔꯗꯤ ꯁꯥꯥ ꯔꯗꯤ ꯑꯅꯤ ꯀ ꯈꯥ ꯀ ꯑꯅꯤ ꯈꯥꯏ ꯄꯗ ꯎꯅꯨꯡꯁꯁꯤꯅ ꯍꯟꯗꯛꯇꯤ ꯐꯖꯅ ꯁꯥꯔꯦ ꯉꯁꯥꯏꯒꯗꯨꯗꯤ
ꯍꯨꯃꯥꯡꯖꯤꯅ ꯂꯣꯏꯔꯦ ꯌꯨꯝꯗ ꯂꯩ ꯍꯨꯃꯥꯡ ꯇꯥꯔꯦ ꯍꯥꯏ
ꯅꯣꯏꯒꯤꯗꯤ ꯅꯣꯏꯒꯤꯗꯤ ꯍꯦꯟꯁꯨꯨ ꯁꯨꯨꯇꯤ ꯊꯥꯗ꯭ꯔꯣ
ꯍꯌꯦꯡ
ꯎꯝ
ꯍꯥꯏꯔꯝꯗꯦꯗ ꯊꯥꯔꯁꯨ ꯊꯥꯗ꯭ꯔꯁꯨ ꯇꯣꯑꯗꯅꯤ ꯌꯥꯎꯔꯣꯢ ꯅꯣꯏꯗꯤ ꯊꯥꯕ꯭ꯔꯣ
ꯈꯣꯏ ꯊꯥꯏ
ꯍꯥꯏꯔꯛꯄ꯭ꯔꯣ
ꯍꯥꯏꯔꯦ
ꯍꯂꯣ ꯅꯣꯏ ꯑꯗꯨꯋꯥꯏ ꯂꯄꯨꯒ ꯍꯧꯕ꯭ꯔꯣ ꯑꯩꯈꯣꯏ ꯁꯋꯥꯏꯗꯖꯨ ꯎ ꯑꯋꯥꯡ ꯑꯋꯥꯡꯕ ꯌꯥꯝ ꯍꯩꯋꯤꯗꯥ
ꯅꯣꯏ ꯑꯗꯨꯋꯥꯏꯗ ꯍꯩꯒꯥꯗꯤ ꯀꯔꯤ ꯀꯔꯤ ꯄꯥꯟꯒꯦ
ꯍꯩ ꯍꯧꯖꯤꯛ ꯍꯧꯖꯤꯛ ꯄꯥꯟꯕꯗꯤ ꯃꯥꯜꯍꯩ ꯃꯥꯜꯍꯩꯗꯤ ꯄꯥꯟꯗ꯭ꯔꯤ ꯑ ꯃꯗꯤ ꯍꯗꯣ ꯈꯨꯅꯣꯗꯤ ꯄꯥꯂꯖ ꯃꯕꯥꯛꯁꯨ ꯄꯥꯜꯂꯦ ꯍꯩꯅꯧꯁꯨ ꯄꯥꯜꯂꯦ ꯑꯗꯒꯤ ꯊꯩꯕꯣꯡꯁꯨ ꯄꯥꯜꯂꯦ ꯀꯩ ꯀꯩꯅꯣ ꯌꯥꯝ ꯑꯋꯥ ꯊꯕꯤꯁꯨ ꯄꯥꯜꯂꯦꯗ
ꯈꯣꯏꯁꯨ ꯀꯅꯥ ꯄꯥꯂꯦꯗ
ꯀꯔꯤ ꯀꯔꯤ ꯄꯥꯜꯂꯤꯅꯣ ꯑꯔꯣꯅꯦ
ꯑꯩꯅꯧ ꯄꯥꯂꯦ ꯅꯕꯥꯞꯁꯨ ꯄꯥꯂꯦ
ꯃꯁꯟ ꯇꯔꯥ ꯄꯨꯗꯣꯟ ꯄꯥꯟꯗ꯭ꯔꯣ ꯄꯨꯡꯗꯣꯟ ꯄꯥꯟꯗ꯭ꯔꯣ
ꯄꯥꯜꯂꯤ ꯄꯨꯡꯗꯣꯟꯁꯨ ꯄꯥꯜꯂꯤ ꯊꯩꯕꯣꯡꯁꯨ ꯄꯥꯜꯂꯦ ꯂꯐꯨꯖꯨ ꯍꯧꯔꯦ ꯍꯩꯀ꯭ꯔꯨꯁꯨ ꯄꯜ ꯍꯩꯀ꯭ꯔꯨꯁꯨ ꯍꯧꯔꯦ ꯃꯥꯜ ꯍꯩꯁꯨ ꯍꯧꯔꯦ ꯍꯩꯈꯥꯁꯨ ꯍꯧꯔꯦ ꯆꯝꯄꯔꯥꯒꯤ ꯄꯥꯝꯕꯤꯗꯨꯁꯨ ꯍꯧꯔꯦ
ꯆꯝꯄ꯭ꯔꯥꯗꯤ ꯄꯥ ꯃꯤꯒꯤꯗꯤ ꯄꯥꯥꯟꯕꯥ ꯍꯩꯒꯔꯦ ꯑꯩꯈꯣꯏꯗꯤ ꯄꯥꯟꯂꯨ ꯌꯥꯗ꯭ꯔꯦ ꯍꯟꯗꯛꯇꯤ
ꯅꯣꯕꯥꯞꯁꯨ ꯍꯧꯔꯕꯅꯤ ꯍꯟꯗꯛꯇꯤ ꯃꯃꯥꯡ ꯆꯍꯤꯗꯔꯤ ꯆꯝꯄ꯭ꯔꯥꯁꯦ ꯑꯃꯗꯤ ꯄꯥꯜꯂꯝꯕꯅꯦ ꯑꯗꯣ
ꯄꯥꯜꯂꯒ ꯑꯗꯨ ꯀꯔꯥꯏꯗ ꯂꯩꯒꯔꯕꯅꯣ ꯍꯪꯗꯦ ꯃꯥꯡꯈ꯭ꯔꯦ ꯑꯗꯨꯝ ꯍꯟꯗꯛꯇꯀꯤꯗꯤ ꯑꯃꯕꯨꯛ ꯄꯥꯟꯗꯦ
ꯎꯝ
ꯑꯗꯨ ꯕꯣꯜ ꯌꯦꯡꯗꯣꯏꯔꯣ
ꯌꯦꯡꯗꯣꯏꯅꯦ ꯕꯣꯟꯗꯨꯕꯨ ꯄꯨꯡ ꯀꯌꯥꯗꯅꯣ ꯂꯩꯕꯗꯨꯕꯣ
ꯕꯔꯣ ꯃꯈꯥꯏꯗ ꯂꯩ ꯑꯗꯨ ꯅꯪ ꯀꯔꯝꯕꯅ ꯀꯥꯅꯤꯅ ꯈꯜꯂꯤ ꯑꯩꯗꯤ ꯏꯪꯂꯦꯟꯅ ꯁꯣꯏꯀꯥꯅꯤꯗ ꯏꯪꯂꯦꯟꯅꯒ ꯀꯥꯔꯗꯤ
ꯇꯁꯅ ꯌꯥꯝ ꯅꯨꯡꯉꯥꯏꯈꯤꯦꯗ
ꯁꯄꯦꯟꯅꯥ ꯀꯥꯈ꯭ꯔꯦ ꯑꯗꯨꯗꯩ ꯃꯥꯁꯨ ꯄ ꯑ ꯐ ꯄꯅꯅ ꯀꯞꯄꯦꯜ ꯃꯥꯂ ꯑꯁꯅ ꯃꯥꯥꯏꯇꯗ
ꯕꯦꯗꯨꯅ ꯣꯜꯗꯨꯗ ꯃꯥ ꯐꯔꯤ ꯏꯀꯥꯟ ꯑ
ꯑꯗꯨ ꯃꯥ ꯆꯟꯕ ꯌꯥꯔꯕꯅꯦ ꯆꯟꯍꯧꯗ꯭ꯔꯤꯗꯣ ꯑꯗꯨꯁꯂꯝꯃꯗꯤꯕꯨ ꯀꯣꯃ ꯀꯥꯕ ꯌꯥꯕ ꯂꯩꯔꯤꯕꯅꯦꯕ ꯑꯗꯨ ꯌꯥꯗ꯭ꯔꯦꯗ
ꯣꯂꯤꯖꯅ ꯀꯎꯕꯂ ꯣꯂꯤꯖꯅ ꯀꯥꯎꯕ ꯃꯠꯇ ꯃꯥꯗꯤ ꯀꯒꯣꯂꯤꯒꯤ ꯑꯥ ꯃꯄꯥꯟꯗ ꯑꯣꯏꯅ ꯀꯥꯎꯁꯟꯈ꯭ꯔꯦ ꯑꯗꯨꯗꯤ ꯀꯃꯥꯏꯅ ꯆꯟꯗꯣꯏꯅꯦꯕ ꯒꯣꯜꯗꯣ
ꯎꯝ
ꯂꯩꯗꯤꯂ ꯃꯤꯅꯦ ꯃꯥꯅꯒ ꯔꯥꯡꯪꯗꯤ ꯏꯦ ꯀꯥꯏꯕꯤꯅꯤ ꯑꯗꯣ ꯃꯥ ꯉꯔꯥꯡ ꯑꯣꯞ ꯁꯥꯏꯗꯤ ꯇꯥꯈ꯭ꯔꯥ ꯃꯥꯅ ꯒꯣꯜ ꯑꯃ ꯆꯟꯖꯔꯝꯃꯗꯨ
ꯑꯗꯨ ꯇꯥꯔꯃꯤꯅ ꯌꯥꯔꯣꯏꯗꯗꯣ ꯅꯪ ꯉꯔꯥꯡ ꯌꯦꯡ ꯉꯔꯥꯡꯕꯣꯟ ꯌꯦꯡꯕ꯭ꯔꯣ ꯦ
ꯃꯔꯔ ꯑꯁ ꯑꯩ ꯕꯣꯟ ꯌꯦꯡꯅꯕ ꯑꯦꯞ ꯅ ꯑꯩ ꯕꯣꯟ ꯌꯦꯡꯅꯕ ꯆꯦꯅꯦꯦꯟ ꯑꯃ ꯍꯥꯞ
ꯎ
ꯌꯥꯎꯗ꯭ꯔꯦꯟ
ꯑꯩꯁꯨ ꯌꯥꯗꯦꯕ ꯀꯨꯏꯅ ꯂꯩꯔꯁꯨ ꯌꯥꯗ꯭ꯔꯦꯗꯗꯤ ꯇꯨꯝꯊꯤ ꯁꯤꯇꯨꯝ ꯊꯨꯏꯁ ꯁꯥꯎꯗꯅ ꯑꯗ ꯀꯨꯏꯅ ꯅꯦ ꯑꯇꯥꯡꯪ ꯌꯥꯕ ꯍꯔ ꯐ꯭ꯔꯅꯦ ꯌꯥꯝꯃꯦꯗ ꯁꯨꯝꯃꯌꯥ ꯌꯥꯗ꯭ꯔ ꯑꯗꯨꯗꯒꯤ ꯉꯍꯥꯛꯇꯪ ꯌꯦꯡꯉꯝꯃꯦ ꯍꯣꯟꯅꯤꯔ ꯑꯗꯨꯗꯒꯤ ꯌꯥꯔ ꯌꯥ꯭ꯔꯦ ꯔꯃꯤꯅꯤ ꯌꯥ꯭ꯔꯦ ꯑꯗꯨꯗꯒꯤ ꯇꯨꯁꯨꯦ ꯁꯖꯅ ꯑꯃꯃꯒ ꯃ ꯈꯨ ꯍ ꯇꯥꯏ ꯍ ꯄꯤꯣ ꯑꯃ ꯄꯨꯟ ꯄꯨꯟꯅꯗ ꯃꯨꯛꯇꯤ ꯂꯩꯦꯔꯃꯦꯃꯦ ꯑꯗꯨꯣ ꯌꯥꯃꯜ ꯅ ꯊꯨꯗ ꯀꯨꯝ ꯆ
ꯑꯩꯗꯤ ꯍꯥꯞ ꯂꯣꯏꯔꯀꯥꯟꯗ ꯃꯣꯏ ꯍꯥꯞꯇꯣ ꯊꯥꯕꯇꯅ ꯀꯥꯟꯗꯤ ꯌꯦꯉ ꯑꯁꯤ ꯑꯩꯅ ꯍꯥꯞꯈꯤꯕ ꯑꯦꯞ ꯃꯌꯥꯝꯁꯤꯗꯤ ꯂꯣꯏꯕꯤꯅꯤꯍꯦ ꯃꯔꯤ ꯃꯉꯥꯃꯨꯛ ꯍꯥꯞꯆꯤꯟꯕꯤꯅꯤ
ꯑꯩꯖꯨ ꯑꯩꯖꯨ ꯑꯃ ꯍꯥꯞꯆꯜꯂꯦ ꯉꯔꯥꯡ ꯑꯗꯨ ꯂꯥꯏꯐ ꯀꯩꯅꯣꯝ ꯍꯥꯏꯕ ꯑꯗꯨ ꯍꯥꯞꯆꯜꯂꯦ ꯑꯗꯨꯖꯄ ꯌꯥꯗ꯭ꯔꯗꯤ ꯂꯣꯏꯇꯣꯛꯑꯦ ꯍꯌꯦꯡ ꯅꯪ ꯀꯥꯡꯒꯤ ꯀꯔꯤ ꯀꯔꯤ ꯆꯥꯗꯨꯝꯅꯣ
ꯀꯔꯤ
ꯀꯥꯡꯒꯤ ꯀꯔꯤ ꯆꯥꯗꯣꯏꯅꯣ ꯍꯌꯦ
ꯀꯥꯡꯒꯤ ꯈꯦꯆ꯭ꯔꯤ ꯆꯔꯅꯤ ꯎꯇꯤ ꯆꯔꯅꯤ ꯑꯗꯒꯤꯗꯤ ꯌꯦꯟ ꯌꯦꯟ ꯑꯉꯧꯕ ꯆꯥꯔꯅꯤ
ꯅꯤ ꯌꯦ ꯑ ꯉꯧꯕꯗꯣ ꯀꯥꯖꯒꯦ ꯇꯥꯈꯤꯗꯣꯏꯔꯣ
ꯎ ꯈꯔꯤꯌꯦ ꯑꯥ ꯄꯩꯁꯥ ꯈꯥꯏꯒꯅꯔꯒ ꯆꯠꯅꯤ ꯌꯥꯝꯅ
ꯑꯣ ꯑꯩꯒꯤꯗ ꯕꯂꯤꯗ ꯙꯥꯔꯗ ꯀꯃꯥꯏꯅ ꯇꯧꯊ ꯀ
ꯃꯣꯏꯒꯤ ꯏꯪꯂꯦꯟꯒꯤ ꯕꯦꯂꯤꯡꯒꯝꯗ ꯌꯥꯝ ꯍꯩꯖꯥꯅꯤꯗꯅ ꯂꯃꯤꯟꯅ ꯃꯥꯅ ꯉꯝꯕꯤꯖ ꯅꯠꯇꯦ ꯂꯦꯃꯤꯟ ꯌꯦꯃꯥꯒꯨꯝꯂꯕ ꯃꯦꯁꯤꯗꯨꯗ ꯑꯃꯗꯤ
ꯃꯥ ꯑꯗꯨꯝꯗ ꯃꯦꯁꯤꯗꯣ ꯀꯞꯄꯗ ꯌꯥꯔꯂꯣꯏ ꯃꯥ
ꯃꯦꯁꯤ ꯀꯞꯄꯗꯣꯝꯇ ꯌꯦꯅꯤꯉꯤ ꯑꯩ ꯋꯥꯔꯤ ꯑꯃ ꯂꯤꯔꯛꯀꯦ ꯇꯥꯎꯁꯦ ꯊꯥꯏꯅ ꯊꯥꯏꯅ ꯃꯃꯥꯡ ꯉꯩꯗ ꯋꯥꯔꯨꯀꯥ ꯀꯧꯕ ꯅꯨꯄꯥ ꯑꯃ ꯂꯩꯔꯝꯃꯤ
ꯋꯥꯔꯨꯀꯥꯛꯇꯨꯅ ꯀꯔꯤ ꯇꯧꯔꯕ ꯋꯥꯔꯤ ꯋꯥꯔꯨ ꯀꯥꯛꯇꯨꯅ ꯀꯔꯤ ꯀꯔꯤ ꯍꯣꯅꯔꯝꯃꯤ ꯋꯥꯔꯤꯀꯥꯛ ꯋꯥꯔꯨꯀꯥꯛ ꯇꯨꯅꯅꯦ ꯀꯔꯤ ꯀꯔꯤ ꯇꯧꯔꯝꯒꯦꯕ
ꯃꯦꯁꯤꯗꯨ ꯍꯣꯔꯦꯟ ꯄꯣꯔꯗꯤ ꯅꯨꯡꯉꯥꯏꯅꯤꯗ ꯕꯤꯂꯤꯟꯒꯝꯅꯒ ꯊꯣꯝꯖꯤꯜꯂꯝꯃꯅꯤ ꯃꯦꯁꯤꯗꯣ ꯀꯞꯄ ꯃꯌꯥꯝꯗꯣ ꯑꯩꯅ ꯌꯦꯡꯒꯗꯕꯗꯤ ꯅꯨꯡꯉꯥꯏꯅꯤꯗ ꯃꯤ ꯁꯤꯗꯒꯗꯕ ꯃꯌꯥꯝ ꯂꯩꯗ ꯀꯥꯡ ꯅꯨꯃꯤꯠꯀ ꯑꯣꯏꯔꯦ ꯑꯗ
ꯑꯗ ꯑꯃꯇꯪ ꯁꯨ ꯇꯧꯁꯟꯕꯖꯦ ꯑꯝꯇꯪꯗꯤ ꯌꯦꯡꯅꯤꯡꯉꯤꯌꯦ
ꯃꯦꯁꯤꯗꯨ ꯀꯞꯇꯅ ꯈꯣꯠꯇꯅ ꯂꯩꯍꯧꯔꯗꯤ ꯀꯞꯄꯅꯤꯕ ꯃꯦꯁꯤꯗꯣ ꯃꯦꯁꯤꯗꯣ ꯀꯞꯄ ꯃꯌꯥꯝꯗ ꯑꯩꯗꯤ ꯌꯦꯅꯤꯡꯈ꯭ꯔꯦꯗ ꯑꯣꯟꯊꯣꯡꯅ
ꯃꯦꯁꯤ